ꯇꯥꯔꯝ ꯇꯥꯔꯦ ꯇꯥꯔꯦ ꯍꯧꯖꯤꯛꯇꯤ ꯌꯥꯔꯦ ꯎꯝ ꯅꯪ ꯑꯃꯨꯛ ꯍꯥꯏꯔꯛꯑꯣ ꯑꯗꯨꯗꯤ ꯀꯔꯥꯏ ꯌꯥꯎꯒ꯭ꯔꯒꯦ ꯌꯥꯔꯦ ꯑꯗꯨꯝ ꯑꯥ ꯀꯔꯝ ꯃꯔꯛꯇꯩ ꯑꯗꯨꯝ ꯍꯥꯏꯔꯛꯑꯖꯨ ꯌꯥꯏ
ꯑꯗꯨꯗꯤ ꯁꯤꯗꯩ ꯍꯥꯏꯔꯛꯀꯦ ꯎꯝ
ꯑꯅꯤꯁꯨꯕ ꯅꯃꯥꯏꯗꯩ ꯑꯗꯨꯝ ꯄꯥꯒꯦ ꯄꯥꯔꯛꯑꯣ
ꯁꯤꯅꯠꯗꯦꯁꯤ
ꯅꯠꯇꯦ ꯁꯤꯗꯒꯤ ꯑꯗꯨꯝ ꯍꯥꯏꯔꯛꯀꯦ ꯍꯌꯦꯡꯗ ꯋꯥꯍꯩꯒꯤ ꯃꯁꯥꯒꯤ ꯑꯣꯏ ꯕ ꯑꯁꯦꯡꯕ ꯑꯥꯔꯊ ꯅꯥꯀꯣꯏꯅꯅ ꯈꯪꯍꯟ__ ꯕ ꯑꯃꯁꯨꯡ ꯑꯩꯈꯣꯏꯒꯤ ꯂꯧꯁꯤꯡꯅ ꯈꯪꯖꯍꯟꯕ ꯅꯠꯇ꯭ꯔ ꯊꯛꯇꯣꯔꯛꯄ ꯑꯥꯔꯊ ꯑꯍꯨꯝꯁꯤ ꯌꯥꯎꯏ
ꯁꯩꯔꯦꯡꯗ ꯄꯤꯔꯤꯕ ꯋꯥꯍꯩꯁꯤꯡꯁꯤ ꯏꯆꯝ ꯆꯝꯅ
ꯂꯧꯔꯣꯏꯗꯕꯅꯤ
ꯃꯁ__ ꯃꯁꯤꯗꯤ ꯃꯔꯣꯜ ꯊꯣꯛꯇꯕ ꯑꯃꯅ ꯉꯥꯡꯂꯤꯕ ꯋꯥꯗꯨꯅꯤ
ꯑꯗꯨꯅꯤ ꯑꯩꯈꯣꯏꯅ ꯃꯔꯣꯜ ꯊꯣꯛꯇꯕ ꯃꯤꯒꯤ ꯋꯥꯗꯨ ꯂꯧꯁꯤꯡ ꯇꯥꯔꯛꯇ꯭ꯔꯕ ꯃꯇꯝꯗ ꯃꯥꯒꯤ ꯃꯈꯨꯠ ꯃꯁꯥꯅ ꯄꯤꯔꯤꯕ ꯏꯪꯒꯤꯠ ꯑꯗꯨ ꯌꯦꯡꯂꯒ ꯋꯥꯈꯜ ꯇꯥꯔꯛꯄꯒꯨꯝ ꯁꯩꯔꯦꯡꯁꯨ ꯋꯥꯍꯩꯁꯤꯡꯗꯨꯒꯤ ꯅꯨꯡꯒꯤ ꯏꯆꯦꯜ ꯅꯠꯇ꯭ꯔꯒ
ꯑꯥꯔ꯭ꯠ
ꯑꯥꯔꯊꯥ
ꯎꯔꯛꯂꯒꯅꯤ ꯐꯪ ꯐꯖꯕ ꯐꯪꯂꯤꯕꯁꯤ
ꯃꯁꯤ ꯑꯦ ꯑꯩ ꯑꯃꯨꯛ ꯃꯔꯛꯇꯩ ꯄꯥꯔꯛꯀꯦꯁ__
ꯍꯣꯏ
ꯍꯣꯏ ꯅꯨꯡꯒꯤ ꯚꯥꯞ ꯍꯥꯏꯕꯁꯤ ꯀꯕꯤꯗꯨꯅ ꯃꯥꯒꯤ ꯁꯩꯔꯦꯡꯗꯨꯗ ꯃꯄꯨꯡ ꯑꯣꯏꯅ ꯐꯣꯡꯗꯣꯛꯂꯤꯕ ꯋꯥꯐꯝ ꯅꯠꯇ꯭ꯔꯒ ꯄꯤꯅꯤꯡꯂꯤꯕ ꯄꯥꯎꯖꯦꯜ ꯑꯗꯨꯕꯨꯅꯤ ꯑꯗꯨꯅ ꯅꯨꯡꯒꯤ ꯐꯣꯡꯗꯣꯛꯂꯤꯕ ꯋꯥꯐꯝ ꯅꯠꯇ꯭ꯔꯒ ꯄꯤꯅꯤꯡꯂꯤꯕ ꯄꯥꯎꯖꯦꯜ ꯑꯗꯨꯅꯤ ꯅꯨꯡꯒꯤ ꯚꯥꯞꯇꯤ ꯃꯔꯨ ꯑꯣꯏꯕ ꯋꯥꯐꯝ ꯑꯗꯨꯇ ꯄꯔꯦꯡ ꯑꯃ ꯑꯅꯤꯗ ꯏꯗꯨꯅ ꯐꯣꯡꯗꯣꯛꯀꯗꯕꯅꯤ ꯍꯧꯖꯤꯛꯀꯤ ꯕꯣꯔꯗꯔ ꯋꯥꯍꯩꯒꯤ ꯂꯤꯛꯂꯝ ꯑꯁꯤꯗꯗꯤ ꯃꯔꯛ ꯀꯨꯝꯕꯒꯤ ꯑꯣꯏꯅ ꯏꯕ ꯇꯝꯒꯗꯕꯅꯤ ꯁꯩꯔꯦꯡ ꯑꯃꯗꯒꯤ ꯑꯩ ꯑꯃꯨꯛ ꯍꯥꯏꯔꯛꯀꯦ ꯎꯝ ꯍꯥꯏꯔꯣꯁꯦ ꯋꯥ ꯃꯆꯪ ꯍꯥꯏꯕꯁꯤ ꯃꯍꯩꯔꯣꯏꯁꯤꯡꯅ ꯑꯦꯁꯦ ꯇꯥꯏꯞꯀꯤ ꯋꯥꯍꯩꯅꯤ ꯈꯟ ꯗꯨꯅ
ꯄꯥꯛꯊꯣꯛ ꯁꯥꯡꯗꯣꯛꯅ ꯏꯕꯒꯤ ꯍꯩꯅꯕꯤ ꯂꯩꯒꯜꯂꯤ
ꯀꯜꯂꯤ
ꯀꯥꯎꯔꯣꯏꯗꯕꯗꯤ ꯋꯥ ꯃꯆꯪꯒꯤ ꯃꯃꯜꯗꯤ ꯁꯥꯡꯕ ꯑꯃꯁꯨꯡ ꯇꯦꯟꯕꯒꯤ ꯋꯥꯡ ꯆꯥꯡ
ꯑꯗꯨꯗ ꯂꯩꯇꯦ ꯑꯣꯖꯥꯅ ꯃꯤꯠꯌꯦꯡ ꯊꯝꯂꯤꯕꯁꯤꯅꯤ ꯁꯩꯔꯦꯡ ꯑꯥ ꯇꯧꯃꯥ
ꯁꯩꯔꯦꯡ ꯑꯗꯨ ꯃꯄꯨꯡ ꯐꯥꯅ ꯐꯣꯡꯗꯣꯛꯄꯒꯤ ꯍꯩꯁꯤꯡ
ꯍꯩꯁꯤꯡꯕꯗꯨ ꯂꯩꯔꯕ꯭ꯔꯥ ꯍꯥꯏꯕꯁꯤꯅꯦ ꯑꯗꯨꯅ ꯋꯥ ꯃꯆꯪ ꯏꯕꯗ ꯁꯥꯡꯍꯟꯅꯕ ꯍꯣꯠꯅꯕ ꯕꯒꯤ ꯃꯍꯨꯠꯇ ꯁꯩꯔꯦꯡꯗꯨꯒꯤ ꯃꯔꯨ ꯑꯣꯏꯕ ꯃꯆꯥꯛꯁꯤꯡ ꯑꯗꯨꯗ ꯂꯧꯈꯠꯂꯒ ꯅꯁꯥꯒꯤ ꯑꯣꯏꯕ ꯂꯣꯟꯗ ꯃꯊꯪ ꯃꯅꯥꯎ ꯀꯥꯏꯍꯟꯗꯅ ꯄꯨꯟꯁꯤꯟꯅꯕ ꯍꯣꯠꯅꯒꯅꯤ ꯃꯁꯤꯗ ꯃꯍꯩꯔꯣꯏꯗꯨꯒꯤ
ꯑꯥꯟꯗꯔꯁ꯭ꯇꯦꯟꯗꯤꯡ ꯑꯃꯁꯨꯡ ꯅꯣꯂ
ꯅꯣꯂꯦꯖ ꯑꯅꯤꯃꯛ ꯄꯨꯟꯅ ꯌꯥꯎꯔꯦ
ꯃꯔꯝ ꯑꯁꯤꯅꯅꯤ ꯁꯩꯔꯦꯡ ꯑꯃꯕꯨ ꯃꯃꯨꯠ ꯇꯥꯅ ꯈꯪꯅꯕꯒꯤꯗꯃꯛ ꯋꯥꯍꯩ ꯑꯃꯁꯨꯡ ꯋꯥꯍꯩ ꯄꯔꯦꯡꯁꯤꯡꯅ ꯄꯤꯔꯤꯕ ꯑꯥꯔꯊꯗꯨ ꯍꯥꯟꯅ ꯈꯪꯅꯕ ꯍꯣꯠꯅꯒꯗꯕꯅꯤ ꯋꯥꯍꯩ ꯄꯔꯦꯡꯁꯤꯡꯒꯤ ꯑꯥꯔꯊꯗꯨ ꯈꯪꯂꯕ ꯃꯇꯨꯡꯗ ꯋꯥꯍꯩꯄꯔꯦꯡ ꯀꯥꯡꯂꯨꯞ ꯑꯗꯨꯅ ꯄꯤꯔꯤꯕ ꯑꯥꯔꯊ ꯑꯗꯨ ꯈꯪꯅꯕ ꯍꯣꯠꯅꯒꯗꯕꯅꯤ
ꯍꯥꯏꯔꯛꯑꯣ
ꯍꯥꯏꯔꯛꯑꯣ ꯎꯝ ꯀꯔꯝꯕꯗ ꯑꯃꯨꯛ ꯍꯥꯏꯁꯤꯅꯣ ꯈꯜꯂꯤꯕꯅꯤꯅꯦꯍꯦ
ꯑꯗꯨꯗꯤ ꯑꯩ ꯑꯃꯨꯛ ꯍꯥꯏꯔꯛꯀꯦꯁꯦ
ꯃꯨꯛ ꯍꯥꯏꯔꯛꯀꯦꯁꯦ
ꯁꯟꯗꯣꯛꯅ ꯇꯥꯛꯄꯗ ꯁꯔꯨꯛ ꯃꯔꯤꯈꯛ ꯆꯪꯉꯤ ꯑꯍꯥꯟꯕꯥꯟꯕꯗ
ꯕꯗ ꯌꯥꯎꯐꯝ ꯄꯤꯕ ꯍꯥꯏꯕꯁꯤ ꯁꯩꯔꯦꯡꯗꯨꯒꯤ ꯑꯏꯕ ꯑꯃꯁꯨꯡ ꯁꯩꯔꯦꯡꯒꯤ ꯃꯃꯤꯡ ꯄꯤꯕꯅꯤ
ꯑꯅꯤꯁꯨꯕꯗ ꯃꯔꯤ ꯂꯩꯅꯕ
ꯅꯕ
ꯎꯠꯄ ꯍꯥꯏꯕꯁꯤ
ꯍꯥꯏꯕꯁꯤ
ꯄꯤꯔꯛꯂꯤꯕ ꯁꯩꯔꯦꯡ ꯃꯇꯦꯛ ꯑꯗꯨꯗ ꯀꯕꯤꯅ ꯐꯣꯡꯗꯣꯛ ꯄꯥ ꯄꯥꯝꯂꯤꯕ ꯋꯥꯐꯝꯗꯨ ꯎꯠꯄꯅꯤ ꯑꯗꯨꯏ ꯃꯈꯥꯒꯤ
ꯑꯗꯨꯏ ꯃꯈꯥꯒꯤ ꯑꯍꯨꯝꯁꯨꯨꯕꯒ ꯃꯔꯤꯁꯨꯨꯕꯒꯗꯣ ꯅꯪ ꯍꯥꯏꯔꯛꯑꯣ ꯏꯁꯅꯪ ꯅꯨꯄꯥꯥꯏꯗꯨ ꯀꯥꯏ ꯋꯥꯏꯗꯩꯅꯣꯕꯨ ꯈꯪꯗꯦꯍꯦ ꯑꯩ ꯑꯃ ꯍꯥꯏꯔꯛꯑꯒꯦ
ꯑꯩꯅ ꯊꯥꯕꯗ ꯑꯅꯤꯁꯨꯕꯒ ꯑꯅꯤ ꯑꯍꯨꯝꯁꯨꯨꯕꯒꯤꯗꯣ ꯑꯔꯣꯏꯕꯒꯤ ꯍꯧꯔꯛꯄꯗꯣ ꯑꯔꯣꯏꯕ ꯒꯤ ꯒꯤ ꯍꯧꯔꯛꯄꯗꯣ
ꯍꯧꯔꯛꯄꯗꯣ ꯑꯔꯣꯏꯕꯒꯤ ꯍꯧꯔꯛꯄꯖꯦ ꯀꯔꯤ ꯋꯥꯏꯅꯣ ꯁꯤꯕꯨ ꯌꯥꯔꯦ ꯏꯕꯦꯝꯃ ꯑꯍꯨꯝꯁꯨꯨꯕꯗꯒꯤ ꯑꯃ ꯄꯁꯤꯜꯂꯛꯑꯒꯦ ꯌꯥꯔꯦ
ꯃꯄꯨ ꯁꯅꯥ ꯀꯧꯊꯦꯜꯗ ꯃꯤꯆꯠ ꯅꯪꯕꯨ ꯊꯣꯛꯄ꯭ꯔꯥ
ꯀꯥꯏꯗ ꯌꯥꯎꯏ
ꯃꯄꯨ ꯁꯅꯥ ꯈꯧꯇꯦꯡꯗ ꯃꯤꯡꯆꯠ ꯅꯪꯕꯨ ꯊꯣꯛꯄ꯭ꯔꯥ ꯋꯥꯠꯇ- ꯄꯥꯗꯑ ꯄꯨꯀꯩꯗ ꯃꯤꯡꯆꯠ ꯅꯪꯅ ꯂꯣꯏꯕ꯭ꯔꯥ ꯑꯋꯥꯡ ꯆꯤꯡꯒꯤ ꯆꯤꯡꯗꯣꯟꯗ ꯄꯥꯃꯦꯜ ꯊꯛꯇ ꯁꯥꯠꯄ꯭ꯔꯥ ꯑꯃꯝ ꯂꯣꯛꯀꯤ ꯂꯣꯛꯅꯨꯡꯗ ꯊꯧꯗꯨ ꯅꯨꯡꯒꯨꯝ ꯇꯥꯕ꯭ꯔꯥ ꯁꯃꯨꯗ꯭ꯔ ꯂꯩꯈꯥꯗ ꯂꯨꯞꯇꯨꯅ ꯂꯧꯈ꯭ꯔꯕ꯭ꯔꯥ ꯆꯪꯅ ꯂꯥꯝꯕ ꯐꯪꯗꯕ
ꯀꯣꯔꯧꯊꯛꯇ ꯂꯩꯕ꯭ꯔꯥ ꯃꯤꯡꯆꯠ ꯍꯥꯏꯕ ꯅꯪꯁꯤꯕꯨ ꯀꯧꯊꯦꯜꯗ ꯊꯣꯛ ꯑꯥ ꯃꯤꯡꯆꯠ ꯍꯥꯏꯕ ꯅꯪꯁꯤꯕꯨ ꯀꯩꯊꯦꯜꯗ ꯊꯣꯛꯄ꯭ꯔꯥ ꯅꯠꯇ꯭ꯔꯒ ꯏꯅꯥꯠ ꯀꯩꯔꯥꯛ ꯈꯨꯟꯕꯁꯤꯡꯒꯤ ꯃꯅꯥꯛꯇ ꯂꯩꯕ꯭ꯔꯥ ꯅꯠꯇ꯭ꯔꯒ ꯑꯆꯪꯕ ꯁꯤꯡꯗ ꯍꯧꯕ ꯎꯄꯥꯜꯗ ꯂꯩꯔꯥꯡ ꯃꯔꯛꯇ ꯂꯩꯕ꯭ꯔꯥ ꯅꯪ ꯑꯃꯨꯛ ꯍꯥꯏꯔꯣ ꯍꯩꯔꯦ ꯍꯩꯔꯦ
ꯅꯪꯅꯒ ꯂꯣꯏꯁꯜ
ꯑꯩꯅꯒ ꯂꯣꯏꯁꯤꯟꯂꯦꯕ ꯍꯨꯝꯍꯨꯝ ꯑꯩꯅ ꯁꯣꯏꯁꯟꯗ꯭ꯔꯥꯗꯤ ꯅꯪ ꯂꯣꯏꯁꯟꯒꯗ꯭ꯔꯥ
ꯑꯍꯨꯝ ꯁꯨꯕꯗ ꯁꯟꯗꯣꯛꯅ ꯇꯥꯛꯄ
ꯑꯩ ꯇꯧꯋꯣ
ꯎꯝ
ꯃꯔꯛꯇꯒꯤ ꯍꯥꯏꯖꯜ ꯂꯛꯑꯣ ꯑꯗꯨꯝ ꯌꯥꯔꯅꯤ ꯀꯔꯥꯏꯗꯒꯤ ꯄꯥꯔꯤꯒꯦ ꯑꯍꯨꯝ ꯁꯨꯕꯗ ꯁꯟꯗꯣꯛꯅ ꯇꯥꯛꯄ
ꯎꯝ ꯃꯁꯤꯗ ꯄꯤꯔꯛꯂꯤꯕ ꯋꯥꯍꯩ ꯄꯔꯦꯡꯁꯤꯡꯗꯨꯅ ꯐꯣꯡꯗꯣꯛꯂꯤꯕ ꯎꯠꯂꯤꯕ ꯑꯥꯔꯊꯗꯨ
ꯑꯗꯨ
ꯅꯥꯁꯥꯒꯤ ꯂꯣꯟꯗ ꯃꯆꯥ ꯇꯥꯅ ꯏꯒꯅꯤ
ꯏꯒꯅꯤ
ꯌꯥꯔꯤꯕ ꯃꯈꯩ ꯋꯥ ꯀꯣꯏ ꯋꯥꯐꯩ ꯌꯥꯎꯍꯜꯂꯣꯏꯗꯕꯅꯤ ꯃꯔꯤ ꯁꯨꯕꯗ ꯀꯤꯁꯤ ꯊꯣꯛꯄ ꯃꯁꯤꯗ ꯄꯤꯔꯝꯂꯤꯕ ꯁꯩꯔꯦꯡ ꯃꯇꯦꯛ ꯑꯗꯨꯒꯤ ꯃꯅꯨꯡꯗ ꯌꯥꯎꯕ ꯑꯔꯨꯕ ꯋꯥꯍꯩꯒꯤ
ꯑꯩꯒꯤ ꯑꯥꯔꯊ ꯄꯤꯕꯅꯤ ꯌꯥꯝꯗ꯭ꯔꯥꯕꯗ ꯋꯥꯍꯩ ꯑꯅꯤꯒꯤ ꯑꯥꯔꯊ ꯄꯤꯒꯅꯤ ꯑꯗꯨꯕꯨ ꯃꯔꯤ ꯁꯨꯕ ꯁꯔꯨꯛ ꯑꯁꯤ ꯀ꯭ꯂꯥꯁ
ꯅꯥꯏꯟ ꯑꯃꯁꯨꯡ ꯇꯦꯟꯒꯤꯗꯤ ꯌꯥꯎꯗ꯭ꯔꯕꯁꯨ ꯌꯥꯏ ꯌꯥꯎꯍꯜꯂꯕꯗꯤ ꯌꯥꯝꯅ ꯐꯩ
ꯃꯇꯦꯛ ꯑꯃꯝꯇꯒ ꯍꯥꯏꯔꯛꯄ ꯌꯥꯕ꯭ꯔꯥ ꯌꯦꯡꯉꯨꯅꯥ ꯌꯥꯗꯦ
ꯃꯦ
ꯇꯥꯕ꯭ꯔꯣ ꯍꯥꯏꯔꯣꯛ ꯍꯥꯏꯔꯣꯛ ꯅꯪ ꯑꯃꯨꯛ ꯁꯩꯔꯦꯡ ꯃꯇꯦꯛ ꯑꯃ ꯄꯥꯔꯛꯎꯗꯅꯥ ꯅꯪꯅ ꯈꯪꯖꯕ
ꯑꯩ ꯈꯪꯗꯦ
ꯈꯪꯗꯦ ꯎꯝ ꯑꯩꯗꯣ ꯋꯥꯔꯤ ꯑꯃ ꯄꯥꯅꯕꯥ ꯊꯤꯔꯥ ꯇꯧꯅꯤ ꯎꯝ ꯑꯩ ꯁꯤ ꯊꯕꯛ ꯇꯧꯔꯤ ꯃꯤꯑꯣꯏꯕ ꯄꯨꯟꯁꯤꯒꯤ ꯇꯥꯡꯂꯕ ꯑꯗꯨꯋꯥꯏꯗ ꯊꯔꯝꯃꯁꯨ ꯌꯥꯏ ꯕꯣꯛ ꯇꯥꯔꯤꯕ
ꯎꯝ ꯎꯝ
ꯃꯤꯑꯣꯏꯕ ꯄꯨꯟꯁꯤꯒꯤ ꯇꯥꯡꯂꯕ ꯂꯟ ꯑꯣꯏꯔꯤꯕ ꯃꯤꯡꯆꯠ ꯍꯥꯏꯕꯁꯤ ꯀꯗꯥꯏꯗ ꯀꯝꯗꯧꯅ ꯂꯩꯔꯤꯕ ꯃꯁꯤꯕꯨ ꯀꯝꯗꯧꯅ ꯑꯃꯗꯤ ꯀꯅꯥꯅ ꯐꯪꯕ ꯉꯝꯕ ꯍꯥꯏꯕꯗꯨ ꯃꯤꯡꯆꯠ ꯊꯤꯕ ꯍꯥꯏꯕ ꯁꯩꯔꯦꯡ ꯑꯁꯤꯗ ꯀꯕꯤꯅ ꯐꯣꯡꯗꯣꯛꯂꯤ ꯑꯗꯨꯕꯨ ꯑꯩꯈꯣꯏꯅ ꯁꯥꯟꯅꯗꯧꯔꯤꯕ ꯋꯥꯔꯤꯁꯤ ꯑꯁꯤꯒꯤ ꯃꯇꯥꯡꯗꯤ ꯁꯥꯟꯅꯔꯣꯏ ꯑꯇꯣꯞꯄ ꯑꯇꯣꯞꯄ ꯅꯪ ꯁꯩꯔꯦꯡ ꯍꯩꯖꯕꯒ ꯂꯩꯇ꯭ꯔꯥꯕꯣ
ꯑꯩ ꯀꯏꯝ ꯈꯪꯗꯤꯌꯦ
ꯈꯪꯗꯤꯌꯦ ꯎꯝ ꯑꯩꯒꯤ ꯁꯩꯔꯦꯡ ꯍꯩꯖꯕꯤ ꯑꯃ ꯍꯦꯛ ꯊꯤ ꯇꯥꯃꯅꯤ ꯑꯥꯗꯨꯗꯤ
ꯑꯩ
ꯑꯩ ꯃꯔꯛꯇꯥꯒꯤ ꯍꯥꯏꯔꯛꯀꯦ ꯃꯔꯛ ꯃꯔꯛꯇꯒꯤ ꯍꯥꯏꯗ꯭ꯔ꯭ꯁꯨ ꯑꯩ ꯁꯩꯔꯦꯡ ꯑꯃꯥ ꯍꯥꯟꯅꯥ ꯊꯤꯒꯦ ꯑꯗꯨꯒ ꯃꯔꯛꯇꯒꯤ ꯍꯥꯏꯔꯛꯑꯣ
ꯍꯣꯏ
ꯍꯣꯏ ꯍꯥꯏꯔꯛꯑꯣ ꯑꯩꯒꯤ ꯐꯤ ꯑꯩꯈꯣꯏꯅ ꯉꯁꯥꯏꯗꯩꯩ ꯉꯥꯡꯉꯤꯕꯁꯤꯡꯁꯦ ꯑꯃꯨꯛ ꯍꯟꯖꯤꯜꯂꯒ ꯉꯥꯡꯉꯁꯨ ꯌꯥꯔꯝꯅꯤ ꯀꯩꯅꯣ ꯁꯨꯕꯨꯗꯤ ꯀꯥꯏꯔꯝꯃꯣꯏ ꯌꯥꯔꯝꯒꯅꯤ ꯌꯥꯕꯕꯨꯗꯤ ꯑꯗꯨꯕꯨ ꯑꯥꯗꯨꯅꯦ ꯍꯥꯏꯁꯤ ꯁꯤ ꯑꯥꯍꯥꯟꯕꯁꯤꯃꯗꯤ ꯑꯗꯨꯝ ꯍꯥꯏꯈꯒ꯭ꯔꯁꯤ ꯌꯥꯔꯦꯅꯦ
ꯎꯝ
ꯁꯩꯔꯦꯡ ꯑꯃ ꯊꯤꯗꯣꯛꯈ꯭ꯔꯒꯦ ꯁꯩꯔꯦꯡꯒꯤ ꯃꯇꯥꯡꯅꯤꯅ ꯈꯨꯔꯨꯝꯖꯔꯤ ꯏꯃꯥ ꯃꯅꯤꯄꯨꯔ ꯆꯤꯡꯁꯥꯡ ꯂꯨꯍꯨꯞ ꯊꯣꯛꯍꯜꯂꯤꯕꯤ ꯇꯨꯔꯦꯜ ꯂꯤꯛꯂꯥꯡ ꯁꯤꯔꯤꯕꯤ ꯑꯁꯪꯕ ꯐꯤꯖꯣꯜꯅ ꯂꯩꯇꯦꯡꯕꯤ ꯔꯤꯇꯨ ꯇꯔꯨꯛꯅ ꯊꯧꯒꯟꯕꯤ ꯆꯔꯤꯛ ꯃꯄꯥꯜ ꯊꯥꯔꯤꯕ ꯅꯣꯡꯊ꯭ꯔꯩ ꯃꯧ ꯂꯤꯡꯂꯤꯕꯤ ꯃꯅꯤꯒꯨꯝ ꯃꯉꯥꯟ ꯅꯥꯏꯔꯤꯕꯤ ꯃꯥꯂꯦꯝ ꯁꯥꯠꯅ ꯐꯥꯎꯔꯤꯕꯤ ꯄꯤꯕꯤꯌꯨ ꯊꯧꯖꯥꯜ ꯄꯂ‌ꯦꯝꯑꯣ ꯄꯤꯕꯤꯌꯨ ꯊꯧꯖꯥꯜ ꯄꯂ‌ꯦꯝꯑꯣ
ꯊꯥꯒꯠꯆꯔꯤ
ꯊꯥꯒꯠꯆꯔꯤ ꯊꯥꯒꯠꯆꯔꯤ ꯊꯥꯒꯠꯆꯔꯤ
ꯎꯝ
ꯁꯣꯝꯁꯨ ꯍꯩꯖꯕ ꯁꯩꯔꯦꯡ ꯃꯇꯦꯛ ꯑꯃꯝꯇ ꯊꯤꯕꯤꯔꯛꯎꯗꯅ ꯁ‌ꯣꯝꯒꯤꯗꯤ ꯂꯩꯇꯔꯥꯕ‌ꯣ ꯃꯅꯤꯄꯨꯔꯤ ꯁꯥꯍꯤꯇꯌꯥ ꯅꯠꯇ꯭ꯔ‌ꯣ ꯎꯝ ꯁꯩꯔꯦꯡꯒꯤ ꯁꯔꯨꯛ
ꯂ‌ꯣꯏꯔꯦ
ꯂ‌ꯣꯏꯔ‌ꯦ ꯅꯪꯒꯤ ꯁꯩꯔꯦꯡꯖ‌ꯦ ꯌꯥꯝꯅ ꯋꯥꯡ ꯆꯥꯎꯅ ꯑꯁꯥ ꯌꯥꯝ ꯆꯥꯎꯕ ꯃꯤꯅ ꯊꯤꯒꯗꯕ ꯁꯩꯔꯦꯡꯅꯤꯅꯤ ꯃꯤꯡꯆꯠ ꯊꯤꯕ ꯑꯩ ꯃꯇꯦꯛ ꯑꯃꯨꯛꯃꯨꯛ ꯄꯥꯔꯛꯒꯦꯅꯦ ꯀꯥꯏꯗꯅꯣ ꯑꯃꯨꯛꯀꯣ ꯄꯥꯔꯥꯒ‌ꯦꯀ‌ꯣ ꯃꯇꯦꯛ ꯑꯃ ꯋꯥ ꯃꯆꯪ ꯍꯥꯏꯕꯁꯤ ꯃꯍꯩꯔꯣꯏꯁꯤꯡꯅ ꯑꯦꯁ‌ꯦ ꯇꯥꯏꯞꯀꯤ ꯋꯥꯍꯩꯅꯤ ꯈꯟꯗꯨꯅ ꯄꯥꯛꯊꯣꯛ ꯆꯥꯎꯊꯣꯛꯅ ꯏꯕꯒꯤ ꯍꯩꯅꯕꯤ ꯂꯩꯒꯜꯂꯤ ꯅꯪ ꯑꯝꯇ ꯅꯪ ꯑꯝꯇ ꯊꯤꯔꯛꯑꯣ ꯑꯩ ꯁꯣꯝꯗ ꯑꯝꯇ ꯀꯩꯅꯣ ꯇꯧꯒꯦ ꯅꯪ ꯑꯝꯇ ꯄꯥꯔꯛꯑꯣ
ꯋꯥ ꯃꯆꯪ ꯍꯥꯏꯕꯁꯤ ꯃꯍꯩꯔꯣꯏꯁꯤꯡꯅ
ꯁꯤꯡꯅ ꯌꯥꯝꯅ ꯇꯟꯕ
ꯏꯕꯗ ꯌꯥꯝꯅ ꯋꯥꯕ ꯀꯣꯛꯇ ꯊꯣꯛ
ꯀꯣꯛꯇ ꯊꯣꯛꯇꯕ
ꯑꯃꯅꯤ
ꯑꯃꯥꯅꯤ